ꯍꯜꯂꯣ ꯍꯜꯂꯣ ꯇꯋꯦ ꯏꯇꯥꯎ ꯇꯥꯏ ꯇꯥꯏ ꯏꯇꯥꯎ
ꯑꯣ ꯑꯣ ꯀꯩ ꯍꯦꯟꯖꯥꯡ ꯆꯥꯔꯒꯦ
ꯑꯣ ꯀꯩꯅꯣꯅꯦ ꯁꯣꯌꯥ ꯆꯪꯁ ꯅꯌꯨꯇ꯭ꯔꯦꯂꯥ ꯍꯥꯏꯇꯥꯔꯦ
ꯑꯣ ꯖꯤꯝ ꯁꯥꯟꯅꯔꯝꯗꯧ ꯃꯥꯜꯂꯦ
ꯁꯦꯁ ꯖꯤꯝ ꯁꯥꯟꯅꯗꯦꯗ
ꯄ꯭ꯔꯣꯇꯤꯟꯒ ꯌꯥꯝ ꯆꯥꯕꯁꯤꯗ
ꯄꯨꯛ ꯄꯨꯛꯁꯦ ꯎꯔꯗꯤ ꯈꯪꯒꯗꯧꯅꯤ ꯖꯤꯝ ꯁꯥꯅꯩ ꯁꯥꯟꯅꯗꯦꯁꯦ
ꯑꯣ ꯄꯨꯛ ꯄꯨꯛꯈꯛꯇꯪ ꯁꯥꯟꯅꯔꯝꯗꯣ ꯃꯥꯜꯂꯦ ꯑꯗꯨꯗꯤ
ꯖꯤꯝꯁꯦ ꯄꯨꯛꯀꯤ ꯈꯇꯪ ꯁꯥꯟꯅꯕ
ꯑꯣ ꯑꯗꯨꯁꯨ ꯌꯥꯏ ꯄꯥꯔꯠ ꯑꯃ ꯁꯥꯟꯅꯔꯗꯤ ꯌꯥꯔꯦꯗ ꯂꯣꯏꯁꯥꯟꯅꯔ ꯑꯥ ꯂꯣꯏꯁꯥꯅꯔ ꯋꯥꯅꯕꯅꯤ ꯈꯔ ꯂꯩꯔꯒ ꯑꯃꯨꯛ ꯄꯥꯝꯕꯣꯝꯂ ꯀꯩꯅꯣꯝ ꯁꯥꯟꯅꯔ ꯂꯣꯏꯔꯦ ꯈꯋꯥꯏ ꯃꯔꯨ ꯑꯣꯏꯗꯤ ꯄꯨꯛꯁꯤꯅꯦꯕ ꯍꯦꯛ ꯌꯦꯡꯕꯗꯣ ꯎꯕꯁꯦ
ꯃꯥꯅꯦ ꯍꯦꯛ ꯌꯦꯡꯕꯗ ꯎꯕꯁꯦ ꯍꯥꯟꯅ ꯁꯥꯟꯅꯔ ꯂꯣꯏꯔꯦ
ꯑ ꯃꯔꯨ ꯑꯣꯏꯕꯁꯦ ꯍꯥꯟꯅ ꯁꯥꯟꯅꯔ ꯂꯣꯏꯔꯦꯕ
ꯎꯝ
ꯑꯇꯩꯗꯨꯗꯤ ꯀꯥꯟꯅꯕ ꯄꯣꯠꯇꯦꯗ ꯁꯨꯝ ꯐꯨꯔꯤꯠ ꯂꯤꯠꯄꯥ ꯈꯣꯠꯄꯗ ꯃꯤꯅ ꯐꯟ ꯐꯟ ꯁꯨꯝ ꯄꯤꯛꯊꯟꯅ ꯂꯝꯕꯤ ꯆꯤꯟꯈ꯭ꯔꯁꯤꯗ ꯐꯜꯂ ꯆꯠꯂꯒ ꯀꯩ ꯀꯥꯟꯅꯗꯣꯏꯅꯣ
ꯌꯥꯝ ꯄꯤꯛꯑꯦꯕ ꯂꯝꯕꯤꯁꯦ ꯍꯧꯖꯤꯛꯀꯥꯟꯗ ꯑꯩ ꯁꯧꯒ꯭ꯔꯤ ꯆꯥꯔꯦ
ꯑꯦ ꯑꯍꯥꯎꯕꯅꯤꯅꯦ ꯁꯧ꯭ꯒꯔꯤꯁꯦ
ꯑꯧ ꯁꯧꯒꯔꯤ ꯍꯥꯎꯗꯤ ꯍꯥꯎꯋꯤꯗ ꯆꯥꯛꯗꯤ ꯈꯔ ꯂꯝꯒꯜꯂꯤ ꯁꯧꯒꯔꯤ ꯆꯥꯕꯁꯦ
ꯆꯥꯛ ꯌꯥꯝ ꯂꯥꯝꯒꯜꯂꯦ
ꯑ ꯇꯨꯝꯕꯅ ꯍꯟꯖꯤꯜꯂꯛꯑꯦꯕ ꯍꯦꯛꯗ
ꯆꯨꯝꯃꯤꯅꯦ
ꯆꯥꯅ ꯆꯥꯅ ꯇꯨꯝꯁꯤꯜꯂꯛꯄ ꯑꯃ ꯌꯥꯎꯔꯤꯕ ꯃꯥꯏꯁꯦ
ꯆꯝꯊꯣꯡ ꯑꯣꯏꯕꯩꯅꯤ
ꯑꯧ ꯑꯌꯨꯛꯀꯨꯝꯕ ꯆꯔꯒ ꯐꯩ ꯁꯧꯒ꯭ꯔꯤꯒꯨꯝꯕꯁꯤ ꯅꯨꯡꯗꯥꯡ ꯆꯥꯕꯁꯦ ꯈꯔ ꯑꯍꯤꯡꯗ ꯆꯥꯛ ꯂꯥꯝꯒꯜꯂꯦ ꯍꯦꯛꯇ
ꯑꯥꯎ ꯆꯨꯝꯃꯦ ꯆꯨꯝꯃꯦ
ꯅꯣꯡꯒꯗꯤ ꯇꯥꯕ꯭ꯔꯣ ꯏꯇꯥꯎ ꯍꯣꯏ ꯂꯝꯁꯦ ꯍꯧꯖꯤꯛ
ꯑꯩꯈꯣꯏꯒꯤꯁꯦ ꯅꯣꯡ ꯊꯤꯂꯤ ꯊꯤꯂꯤ ꯆꯨꯕ ꯍꯥꯏꯗꯨꯅꯤ ꯐꯖꯅꯁꯨ ꯆꯨꯗꯕꯤ
ꯎꯝ ꯁꯤꯈꯨꯇꯥꯥꯁꯦ ꯃꯅꯤꯄꯨꯔꯗꯗꯤ ꯎꯐꯨꯟꯁꯦ ꯌꯥꯝ ꯊꯣꯛꯏꯅꯦ
ꯎꯝ ꯅꯣꯏꯒꯤꯗꯤ ꯅꯣꯏꯒꯤꯗꯤ ꯀꯃꯥꯏꯅ ꯇꯧꯒꯦ
ꯇꯥꯏꯌꯦ ꯈꯔ ꯊꯤꯠꯂꯤ ꯊꯤꯠꯂꯤ ꯇꯥꯏ ꯑꯗꯣ ꯁꯤ ꯈꯨꯠꯇꯥꯥꯁꯦ ꯌꯥꯝ ꯅꯨꯡꯉꯥꯏꯇꯕꯗꯣ ꯑꯣꯏꯕ ꯅꯨꯡꯉꯥꯏꯇꯦ ꯐꯠꯇꯕ ꯑꯣꯏꯔꯗꯤ ꯂꯩꯅꯥꯡꯁꯨ ꯊꯣꯛꯄ ꯒꯥꯔꯤꯗ ꯊꯧꯔꯁꯨ ꯂꯩꯅꯥꯡ ꯊꯣꯛꯑꯒ ꯑꯝ ꯅꯥꯟꯕ ꯑꯗꯒꯤ ꯑꯃꯨꯛ ꯀꯪꯈ꯭ꯔꯒꯅꯥ ꯑꯃꯨꯛ ꯎꯐꯨꯟ ꯑꯗꯨꯝ ꯍꯧꯕ ꯒꯥꯔꯤꯗꯤ ꯑꯗꯨꯝ ꯆꯠ ꯂꯩꯕꯅꯤꯅ
ꯎꯝ
ꯌꯥꯗꯦ ꯇꯧꯔꯤꯁꯦ
ꯃꯥꯅꯦ ꯃꯥꯅꯦ
ꯑꯗꯣ ꯈꯔ ꯈꯔꯁꯨ ꯇꯥꯕ ꯐꯩ ꯅꯣꯡꯁꯦ ꯑꯗꯨ ꯅꯠꯇ꯭ꯔꯒꯗꯤ ꯌꯥꯝ ꯁꯥꯏꯌꯦꯕ
ꯃꯥꯅꯦ ꯑꯩꯈꯣꯏ ꯑꯇꯣꯞꯄ ꯖꯒꯥꯗꯒ ꯑꯦꯜꯅꯤꯅꯣꯋꯥ ꯇꯧꯅꯤ ꯑꯗꯣ ꯑꯃꯔꯣꯝꯗꯗꯤ ꯑꯩꯈꯣꯏꯗꯗꯤ ꯀꯔꯤꯝ ꯇꯧꯗꯧꯕꯒ ꯆꯞ ꯃꯥꯟꯅꯔꯝꯃꯤ
ꯑꯣ ꯑꯗꯒꯤ ꯑꯃꯨꯛꯁꯨ ꯐꯦꯟ ꯊꯥꯒꯦꯁꯨ ꯅꯨꯡꯗꯥꯡꯗꯤ ꯐꯦꯟ ꯁꯨꯝ ꯊꯥꯖꯤꯜꯂꯛꯑꯗꯤ ꯏꯁꯥꯥꯁꯦ ꯅꯨꯡꯉꯥꯏꯇꯦꯕ ꯑꯃꯨꯛ ꯇꯣꯡꯈꯤꯕꯁꯦ ꯑꯤꯡꯗꯤꯟ ꯅꯦ ꯊꯥꯕꯅ ꯊꯥꯕꯅꯤ ꯅꯨꯡꯗꯥꯡꯗ ꯊꯥꯔ ꯇꯨꯝꯈꯤꯕꯁꯤꯗꯤ ꯇꯨꯝ ꯍꯣꯂꯛꯄꯗ ꯏꯁꯥꯥꯁꯦ ꯅꯨꯡꯉꯥꯏꯔꯣꯏꯒꯦ ꯇꯧꯋꯦ
ꯎꯝ ꯑꯩꯁꯨꯨꯅꯤ
ꯑꯁꯨꯝ ꯍꯩꯅꯔꯒꯗꯤ ꯍꯩꯅꯕ ꯑꯗꯨꯗ ꯈꯔ ꯍꯩꯅꯕ ꯈꯔ ꯋꯥꯠꯂꯦ ꯊꯥꯏꯅ ꯍꯣꯁꯇꯦꯜꯗꯒ ꯂꯩꯔꯤꯉꯥꯟꯗꯗꯤ ꯑꯗꯨꯝ ꯊꯥꯔꯤꯅꯤ ꯐꯦꯟꯁꯦ ꯑꯗꯣ ꯑꯗꯨꯅ ꯑꯃꯨꯛ ꯍꯩꯅꯩ ꯍꯧꯖꯤꯛꯅ ꯑꯃꯨꯛ ꯆꯍꯤ ꯃꯇꯥꯡꯁꯨ ꯑꯣꯏꯔꯦ ꯑꯗꯨꯅ ꯌꯥꯔꯛꯇ꯭ꯔꯦ
ꯍꯦ ꯍꯦ ꯍꯦ
ꯈꯪꯗꯦꯗ ꯆꯩꯁꯨꯒ ꯄꯥꯏꯕ ꯃꯇꯝ ꯑꯗꯨꯗꯣ ꯌꯧꯔꯛꯑꯕ꯭ꯔꯥ ꯈꯪꯗ꯭ꯔꯦꯅꯦ
ꯈꯪꯗꯦ ꯍꯧꯖꯤꯛꯀꯥꯟꯗꯤ ꯐꯥꯕꯨꯡꯗꯩ ꯈꯤꯇꯪ ꯊꯨꯅꯒ ꯆꯣꯡꯊꯣꯛꯍꯜꯂꯗꯤ ꯈ꯭ꯋꯥꯡ ꯆꯤꯡꯉꯦ ꯍꯦꯛꯇ
ꯑꯧ ꯌꯥꯗꯦ
ꯑꯧ
ꯊꯨꯖꯤꯟꯕ ꯌꯥꯗ꯭ꯔꯦꯕ ꯊꯕꯛꯁꯦ ꯊꯕꯛꯇꯤ ꯃꯇꯝꯗꯤ ꯂꯩꯔꯛꯇꯕ
ꯂꯥꯏꯅ ꯍꯥꯏꯁꯦ ꯇꯞ ꯇꯞꯅ ꯍꯧꯒꯠꯂꯛꯑꯣꯁꯤꯅꯦꯍꯦ
ꯑꯧ ꯃꯇꯝꯗꯤ ꯂꯩꯔꯛꯇꯕ ꯊꯨꯖꯟꯕꯗꯤ ꯑꯃꯨꯛ ꯌꯥꯗꯕ
ꯑꯧ ꯑꯗꯨꯃꯛꯅꯦ ꯇꯧꯔꯤꯁꯦ
ꯅꯨꯡꯉꯥꯏꯕꯝ ꯂꯩꯇꯦꯗ ꯑꯍꯟ ꯑꯣꯏꯁꯤꯜꯂꯛꯄ ꯑꯁꯤ
ꯑꯍꯟ ꯑꯣꯏꯕꯁꯤ ꯅꯨꯡꯉꯥꯏꯇ‌ꯦꯗ ꯊꯥꯏꯅꯒꯨꯝ ꯊꯥꯏꯅ ꯃꯃꯥꯡꯉꯩꯒꯤ ꯃꯇꯝꯗꯨꯅ ꯍꯦꯟꯅ ꯅꯨꯡꯉꯥꯏꯇ꯭ꯔꯣ
ꯑꯣ ꯅꯨꯡꯉꯥꯏꯌꯦ ꯊꯥꯏꯅꯗꯤ ꯆꯩ ꯈꯔꯥ ꯆꯖꯕꯩ ꯋꯥ ꯈꯛꯇꯅꯦ
ꯑꯧ ꯆꯩ ꯈꯔ ꯆꯥꯔꯁꯨ ꯑꯗꯨꯅ ꯅꯨꯡꯉꯥꯏꯗꯅ
ꯑꯎ ꯑꯗꯨꯝ ꯈꯔ ꯈꯔ ꯇꯨꯕꯩ ꯈꯔ ꯁꯣꯛ ꯆꯩ ꯈꯔ ꯆꯥ
ꯑꯗꯨꯅꯦ ꯍꯥꯏꯁꯦ ꯑꯗꯨꯅꯤꯢ ꯍꯥꯏꯁꯦ
ꯑꯗꯒꯤ ꯂꯥꯏꯔꯤꯛ ꯄꯥꯎ ꯑꯣꯅ ꯊꯝꯃꯒ ꯄꯔꯥꯁꯤꯃ ꯁꯦꯟꯇꯦꯟꯁ ꯑꯃꯁꯤꯅ ꯑꯗꯨꯝ ꯄꯥ ꯂꯩꯗꯣꯏꯅꯤ
ꯈ ꯈ꯭ꯋꯥꯏꯗꯒꯤ ꯅꯨꯡꯉꯥꯏꯕ ꯑꯃ ꯑꯦꯅꯤꯇꯥꯏꯝ ꯄꯨꯈ꯭ꯔꯤꯗ ꯆꯣꯡꯊ ꯌꯥꯕꯗꯣ
ꯑꯧ ꯑꯁ ꯑꯗꯨꯝꯕꯗꯤ ꯅꯨꯡꯉꯥꯏꯔꯦ ꯑꯗ ꯄꯨꯈ꯭ꯔꯤ ꯅꯩꯈꯥꯏꯒꯤ ꯑꯃꯨꯛ ꯅꯩꯕꯒꯤꯃꯨꯛ ꯑ ꯅꯩꯈꯥꯏꯕ ꯆꯩꯗꯤ ꯈꯔ ꯆꯥꯏ ꯑꯗꯨꯒ ꯑꯃꯨꯛ
ꯑꯥꯎ ꯆꯨꯝꯃꯦ ꯑꯗꯨꯕꯨꯗꯤ ꯆꯩ ꯆꯥꯕ ꯊꯕꯛ ꯍꯥꯏꯁꯦ ꯅꯨꯄꯥ ꯑꯃ ꯑꯣꯏꯔꯗꯤ ꯑꯩ ꯋꯥꯈꯟꯗꯗꯤ ꯅꯨꯄꯥ ꯑꯃ ꯑꯣꯏꯅ ꯄꯣꯛꯑꯗꯤ ꯆꯩꯁꯤ ꯈꯔ ꯆꯥꯕ ꯑꯃꯗꯤ
ꯈꯔ ꯌꯥꯝ ꯆꯥꯒꯗꯕꯅꯦꯗ ꯆꯩꯖꯤꯗꯤ
ꯃꯥꯅꯦ ꯍꯥꯏ ꯆꯥꯕꯨ ꯆꯥꯃꯟꯗ꯭ꯔꯦ ꯍꯥꯏꯅꯤ
ꯑꯗꯒꯤ ꯅꯨꯡꯗꯥꯡꯁꯤꯅ ꯑꯩꯈꯣꯏꯒꯤ ꯌꯨꯝꯁꯦ ꯀꯩꯅꯣ ꯂꯝꯕꯤ ꯃꯇꯥꯏ ꯂꯩꯕꯒꯤ ꯒꯥꯔꯤꯁꯦ ꯀꯟ ꯀꯟ ꯊꯧꯕꯁꯤꯅ ꯇꯨꯝꯕꯒ ꯌꯥꯕꯖꯥꯠ ꯅꯠꯇꯦ ꯇꯧꯔꯤꯁꯦ
ꯃꯥꯅꯦ ꯃꯥꯥꯅꯦ
ꯉꯍꯥꯛ ꯂꯩꯔꯒꯗꯥ ꯊꯧꯔꯛꯑꯅꯤ ꯍꯧꯖꯤꯛꯅ ꯑꯃꯨꯛ ꯍꯧꯖꯤꯛꯀꯤ ꯃꯇꯝꯁꯦ ꯄꯨꯡ ꯇꯔꯥ ꯑꯗꯨꯋꯥꯏ ꯇꯔꯥꯃꯥꯊꯣꯏ ꯍꯥꯏꯗꯅ ꯈꯔ ꯑꯃꯨꯛ ꯊꯧꯗꯦꯕ ꯇꯔꯥꯃꯨꯛꯅ ꯈꯔ ꯊꯧꯋꯦꯕ ꯄꯨꯡ ꯕꯥꯔꯣꯒ ꯍꯦꯟꯂꯛꯑꯗꯤ ꯑꯃꯒ ꯇꯔꯛꯑꯗꯤ ꯊꯒꯠꯂꯛꯑꯅꯤ ꯍꯟꯅꯔꯛꯄ ꯄꯥꯔꯇꯤ ꯇꯧꯔꯨꯕ ꯑꯣꯠꯂꯨꯕ ꯍꯜꯂꯛꯄ ꯇꯥꯏꯃꯤꯡ ꯑꯣꯏꯗꯣꯏꯕ ꯃꯣꯏꯁꯦ ꯄꯥꯔꯇꯤ ꯇꯧꯔꯨꯕ ꯈꯣꯠꯂꯨꯕ ꯃꯌꯥꯝꯒꯤ ꯍꯜꯂꯛꯄ ꯇꯥꯏꯃꯤꯡ ꯑꯣꯏꯕ ꯑꯗꯨꯅ ꯃꯣꯏ ꯈꯨꯊꯧꯁꯦ ꯈꯔ ꯐꯖꯗꯦꯕ ꯄꯥꯔꯇꯤ ꯄꯥꯔꯇꯤ ꯍꯜꯂꯛꯄ ꯀꯥꯡꯕꯨꯁꯦ ꯑꯁ ꯇꯨꯝꯕꯒ ꯑꯥ ꯇꯨꯝꯕꯒ ꯌꯥꯕ ꯖꯥꯠ ꯅꯠꯇꯦ ꯃꯈꯣꯟ ꯑꯍꯧ ꯑꯍꯧꯕ ꯍꯥꯞꯆꯤꯜꯂꯒꯀꯣ
ꯎꯝ
ꯍꯧꯔꯤꯒꯦ ꯅꯨꯡꯉꯥꯏꯖꯕꯅꯦꯗ ꯃꯈꯣꯟ ꯒꯥꯔꯤ ꯃꯈꯣꯟꯈꯩꯁꯤꯅ
ꯎꯝ
ꯑꯗ ꯑꯁ ꯁꯨꯝ ꯑꯩꯁ‌ꯦ ꯍꯪꯆꯤꯠ ꯂꯥꯡꯉꯝꯃꯤꯅꯦ ꯇꯧꯔꯤꯁꯦ ꯒꯥꯔꯤ ꯊꯧꯕ ꯈꯣꯕ ꯁꯨꯝ ꯌꯦꯡꯉꯒ
ꯌꯥꯏꯌꯦ ꯌꯥꯝ ꯅꯨꯡꯉꯥꯏꯍꯝꯗꯧ ꯃꯥꯜꯂꯦ ꯕꯣꯔ ꯍꯣꯌ ꯌꯨꯝꯁꯦ
ꯅꯨꯡꯉꯥꯏꯕꯁꯦ ꯑꯩ ꯍꯥꯟꯅ ꯃꯅꯨꯡꯗ ꯂꯩꯕꯅ ꯅꯨꯡꯉꯥꯏ ꯂꯩꯔꯛ ꯈꯔ ꯆꯪꯉꯒ ꯂꯩꯕꯅ ꯅꯨꯡꯉꯥꯏ ꯁꯤ ꯂꯝꯕꯤ ꯃꯇꯥꯏ ꯂꯩꯕꯁꯤ ꯈꯔ
ꯑꯩꯈꯣꯏꯗꯤ ꯑꯥ ꯃꯅꯨꯡꯗꯅꯦ
ꯑꯗꯨ ꯑꯗꯨ ꯅꯨꯡꯉꯥꯏꯕꯅꯤ ꯑꯩꯁꯨ ꯃꯅꯨꯡꯗ ꯂꯩꯔꯝꯃꯦ ꯎꯝ ꯏꯪ ꯑꯦ ꯏꯪ ꯆꯤꯛꯑꯦ ꯑꯥ ꯁꯤꯗꯗꯤ ꯌꯥꯝ ꯂꯥꯡꯉꯦ ꯂꯝꯕꯤ ꯃꯇꯥꯏꯁꯦ ꯀꯌꯥ ꯁꯨꯝ ꯑꯗ ꯄꯤꯉꯩꯗꯒꯤ ꯂꯩꯔꯛꯄ ꯑꯣꯏꯇꯥꯔꯗꯤ ꯑꯥ ꯄꯤꯉꯥꯟꯗꯒꯤ ꯂꯩꯔꯛꯄ ꯑꯣꯏꯇꯥꯥꯔꯗꯤ ꯈꯜꯂꯣꯏꯗꯕ ꯅꯨꯉꯥꯏꯇꯕꯅꯤ
ꯂꯥꯡꯅꯤꯡꯎꯅꯨꯗ ꯅꯨꯡꯉꯥꯏ ꯇꯕꯅꯦ
ꯀꯩꯅꯣꯝꯃ ꯁꯤꯃꯥ ꯑꯃ ꯌꯦꯡꯕꯅꯤꯅ ꯏꯁꯩ ꯑꯃ ꯊꯥꯕꯗꯤ ꯈꯪꯗꯦ ꯂꯥꯡꯉꯁꯨ ꯌꯥꯏ ꯅꯨꯡꯇꯤ ꯁꯨꯝ ꯂꯥꯡꯅꯤꯡꯗꯕ ꯃꯇꯝ ꯇꯝꯗ ꯂꯥꯡꯅꯤꯡꯕꯗ
ꯂꯜꯂꯛ ꯑꯣꯏ ꯆꯨꯝꯃꯦ ꯂꯥꯅꯤꯡꯗꯕ ꯃꯇꯝꯗ ꯂꯥꯡꯁꯤꯜꯂꯛꯄꯁꯦ ꯌꯥꯝ ꯅꯨꯡꯉꯥꯏꯇꯕꯅꯦ
ꯂꯥꯡꯁꯤꯜꯂꯛꯄꯗꯨꯗꯤ ꯐꯃꯨꯡꯒ ꯄꯥꯏꯔ ꯂꯡꯅꯤꯡꯕ ꯑꯃ ꯌꯥꯎꯔꯛꯑꯦꯕ ꯑ ꯀꯩꯅꯣ ꯅꯣꯏ ꯅꯌꯨꯝ ꯅꯌꯨꯝꯗꯒ ꯇꯨꯝꯕꯒ ꯇꯨꯝꯅꯤꯒ ꯈꯪꯗꯕꯒ ꯍꯥꯏꯅꯤꯡꯉꯦꯕ ꯫
ꯑꯧ ꯆꯨꯝꯃꯤꯅꯤ ꯎꯝ
ꯑꯗꯒꯤ ꯊꯕꯛꯀꯁꯦ ꯈꯔ ꯊꯦꯡꯅ ꯊꯦꯡꯅꯒ ꯍꯜꯂꯛꯄ ꯅꯨꯃꯤꯠꯀꯨꯝꯕ ꯑꯣꯏꯔ ꯌꯥꯍꯧ ꯈꯤꯇꯪ ꯊꯦꯡꯅ ꯍꯧꯒꯠ ꯆꯠꯆꯒꯦ ꯇꯧꯕꯁꯦ ꯌꯥ ꯖꯥꯠ ꯅꯠꯇꯦ ꯄꯨꯡ ꯃꯔꯤꯒ ꯇꯥꯔꯗꯤꯀꯣ ꯑꯣꯇꯣ ꯈꯣꯟꯗꯒꯤ ꯀꯩꯗꯒꯤ ꯊꯕꯛꯄꯨꯗꯤ ꯐꯕ
ꯍꯣꯏ ꯑꯗꯨꯕꯨꯗꯤ ꯂꯝꯕꯤ-ꯂꯝꯕꯤ ꯃꯌꯥꯏꯒꯤ ꯂꯩꯕ ꯌꯦꯡꯉꯨꯗ ꯅ ꯗꯥꯎꯟ ꯁꯥꯏꯠ ꯇꯥꯔꯦꯗꯅ
ꯑ ꯄꯤꯛꯏꯉꯥꯗꯒꯤ ꯑꯃꯨꯛ ꯂꯝꯕꯤ ꯃꯇꯥꯏꯗ ꯂꯩꯔꯛꯄ ꯑꯣꯏꯔꯒꯗꯤ ꯍꯩꯅꯒꯗꯕ ꯑꯗꯨꯁꯨ ꯅꯠꯇꯦꯗꯣ ꯆꯍꯤꯃꯨꯛꯇꯪ ꯐꯥꯔꯤꯑꯕ ꯐꯥꯗ ꯉꯥꯏ ꯍꯣꯡꯗꯣꯔꯛꯏꯁꯦ ꯑꯥ ꯍꯣꯡꯇꯣꯔꯛꯄꯁꯦ
ꯑꯗꯨꯅꯦꯅꯦ ꯍꯣꯏ ꯀꯌꯥ ꯑꯗꯨꯅꯦ ꯈꯔ ꯍꯩꯅꯕ ꯋꯥꯠꯂꯝꯈꯤꯅꯤ
ꯑꯧ ꯃꯣꯏꯁꯨ ꯂꯥꯡꯉꯕꯅꯤꯅ ꯍꯧꯖꯤꯛꯀꯥꯟꯗꯤ ꯍꯨꯏ ꯑꯩꯅ ꯑꯣꯏꯅ ꯁꯥꯡꯉꯦ ꯍꯨꯏ ꯍꯨꯏ ꯇꯨꯝꯍꯜꯂꯦ
ꯍꯨꯏꯅ ꯍꯨꯏ ꯇꯨꯝꯃꯒ ꯅꯪ ꯅ ꯑꯣꯏꯅ ꯁꯪꯉꯦꯕ ꯌꯨꯝꯁꯦ
ꯆꯪꯉꯦ ꯍꯣꯏ ꯍꯨꯏ ꯍꯨꯔꯥꯡꯈ꯭ꯔꯗꯤꯅ ꯇꯧꯕ
ꯍꯨꯏ ꯍꯨꯔꯥꯟꯒꯗꯤꯅ ꯍ‌ꯦ ꯍ‌ꯦ‌ ꯍ‌ꯦ ꯍ‌ꯦ ꯌꯥꯕꯖꯥ ꯑꯩꯁꯨ ꯑꯩ ꯑꯩꯁꯨ ꯍꯨꯏ ꯑꯃꯇ ꯁꯪꯉꯨꯒꯦ ꯑꯩ ꯑꯩ ꯍꯨꯏ
ꯍꯥꯏꯗꯤ ꯀꯩꯀꯥꯅꯩ ꯃꯥꯁꯨ ꯁꯪ ꯑꯩꯁꯨ ꯁꯪ ꯀꯩꯀꯥꯅꯤ ꯑꯃ ꯄꯣꯊꯥꯔꯖꯔꯗꯤ ꯐꯩꯗꯅ
ꯃꯥꯅꯦ ꯃꯥꯅꯦ
ꯍꯣꯔꯦꯟ ꯅ ꯑꯃꯨꯛ ꯅꯣꯡꯉꯥꯜꯂꯀꯥꯟꯗ ꯃꯥ ꯑꯃꯨꯛ ꯁꯪꯖꯅꯤ ꯑꯩꯅ ꯇꯨꯝꯕ ꯃꯇꯝꯗꯨꯗ
ꯃꯥꯅꯤ ꯉꯁꯤꯒꯤꯗꯤ ꯃꯦꯠꯆ ꯂꯩꯇꯖꯥꯠꯂꯣ ꯑꯩꯈꯣꯏꯁꯤꯕꯣ
ꯃꯦꯠꯁꯁꯦ ꯈꯪꯗꯦꯅ‌ꯦ ꯑꯩꯗꯤ
ꯑꯩꯁꯨ-ꯑꯩꯁꯨ ꯌꯦꯡꯗꯕꯩꯅꯤ ꯍꯪꯉꯤꯁ‌ꯤ
ꯉꯔꯥꯡꯗꯤ ꯈꯔ ꯅꯩꯒ꯭ꯔꯃꯥꯜꯂ‌ꯦ
ꯈꯔ ꯅꯩꯅꯤꯌꯦ ꯑꯗꯨꯝ ꯌꯥꯔꯣꯏꯌꯦ
ꯑꯣ
ꯍꯥꯏꯕꯗꯤꯅꯦ ꯑꯗꯣ ꯑꯩ ꯋꯥꯈꯜꯗ ꯑꯗꯨꯏꯗꯣ ꯈꯤꯇꯪ ꯆꯤꯇꯤꯡꯗꯤ ꯈꯔ ꯌꯥꯎꯔꯦ
ꯑꯧ ꯈꯔ ꯍꯥꯏ ꯍꯥꯏꯅꯩ
ꯍꯥꯏꯕꯗꯤꯅꯦ ꯂꯣꯏꯔꯝ ꯂꯗꯥꯏꯗ ꯄꯨꯡꯈꯥꯏꯃꯨꯛ ꯋꯥꯠꯂꯤꯀꯥꯟꯗꯨꯗ ꯒꯣꯜ ꯑꯍꯨꯝ ꯆꯟꯖꯜꯂꯦ ꯀꯅꯥꯅ ꯊꯥꯖꯗꯣꯏꯅꯣ
ꯑꯥ
ꯈꯤꯇꯪ ꯊꯥꯖꯕ ꯋꯥꯠꯇ꯭ꯔꯣ
ꯎꯝ ꯑꯗꯨ ꯀꯔꯤꯗꯤ ꯎ ꯄꯥꯏ ꯂꯩ ꯑꯩꯈꯣꯏꯅ ꯌꯤꯈꯣꯏꯗꯤ ꯌꯦꯡꯕ ꯈꯛꯇꯅꯤꯗꯣ ꯕꯥꯕꯣꯛꯅꯤꯅ__
ꯃꯥꯅꯦ ꯌꯥꯝ ꯍꯥꯏꯔꯨꯕ ꯌꯥꯗꯦ
ꯑꯥ ꯀꯦꯝ ꯉꯝꯃꯨꯕꯁꯨ ꯅꯠꯇꯦ ꯑꯩꯈ‌ꯣꯏꯗꯤ ꯃꯣꯏꯒꯤ ꯗ꯭ꯔꯃꯥꯗꯣ ꯌꯦꯡꯕ
ꯎꯝ ꯌꯥꯝ ꯌꯥꯎꯔꯨꯕꯁꯨ ꯌꯥꯗ‌ꯦꯗ
ꯅꯣ ꯑꯗꯨ ꯑꯍꯤꯡ ꯇꯨꯝꯗꯕꯁꯦ ꯈꯔ ꯈꯗꯤ ꯋꯥꯕ꯭ꯔꯥ ꯅꯣꯡꯉꯥꯜꯂꯒ
ꯑꯍꯤꯡ ꯇꯨꯝꯗꯕꯁꯦ ꯋꯥꯏ ꯋꯥꯏ ꯍꯥꯏꯕꯗꯤ ꯅꯣꯡꯉꯥꯜꯂ ꯊꯕꯛ ꯀꯥꯕ ꯈꯔ ꯅꯨꯡꯉꯥꯏꯇꯦ
ꯎꯝ ꯇꯥ ꯈ‌ꯣꯠꯄ ꯇꯧꯕꯅꯤꯅ ꯑꯗꯩ ꯑꯗꯨꯁꯨ ꯇꯨꯝꯃꯒꯦꯁꯨ ꯉꯝꯗꯕ ꯍꯦꯛꯇ ꯍꯦꯛꯇ ꯌꯦꯡꯅꯤꯡꯕ
ꯃꯥꯅꯦ ꯈꯤꯇꯪꯗ ꯑꯣꯏꯔꯖꯨ ꯈꯤꯇꯪꯗ ꯑꯣꯏꯔꯖꯨ ꯍꯥꯏꯕꯗꯤ ꯏꯟꯇꯔꯇꯦꯟꯃꯦꯟ ꯂꯥꯛꯏꯗꯅ ꯌꯦꯡꯕꯗ
ꯑꯣ
ꯑꯗꯨꯗꯅꯦ ꯅꯨꯡꯉꯥꯏꯔꯤꯁꯦ
ꯍꯛꯆꯥꯡꯕꯨ ꯐꯃꯟꯈ꯭ꯔꯦ ꯑꯩꯈꯣꯏꯅ ꯍꯧꯖꯤꯛꯀꯥꯟ ꯇꯧꯔꯤꯁꯦ
ꯃꯥꯅꯦ
ꯆꯥꯕ ꯊꯛꯄ ꯍꯥꯏꯔꯦ ꯐꯖꯅ ꯆꯥꯕ ꯊꯛꯄ ꯀ꯭ꯔꯤꯁꯨ ꯇꯧꯗ꯭ꯔꯦ
ꯃꯥꯅꯦ ꯃꯥꯅꯦ
ꯇꯨꯝꯕ ꯆꯥꯕ ꯍꯥꯏꯔꯦ ꯂꯣꯏ ꯃꯈꯗꯥꯡ ꯑꯣꯟꯅꯔꯦ
ꯎꯝ
ꯑꯁ ꯀꯟꯕꯨ ꯀꯟꯃꯟꯒ꯭ꯔꯦꯗ ꯏꯁꯥ ꯐꯃꯟꯒ꯭ꯔꯦꯗ
ꯃꯥꯅ‌ꯦ ꯈꯔ ꯁꯣꯜꯍꯟꯒꯗꯧꯅꯤ
ꯑ ꯑꯦꯝ ꯑꯦꯟ ꯑꯦꯒ
ꯃꯤ ꯐꯨꯔꯛꯀꯅꯤꯅ ꯇꯧꯅꯤꯗ
ꯑꯦ ꯃꯥꯅꯦ
ꯑꯩꯅ ꯐꯨꯔꯤꯉꯩꯗꯤ ꯉꯨꯉꯥꯏꯌꯦꯕ ꯃꯤꯅ ꯐꯨꯔꯛꯑꯗꯤ ꯑꯩ ꯅꯨꯡꯉꯥꯏꯔꯣꯏꯕ
ꯃꯤꯅ ꯐꯨꯨꯔꯛꯑꯗꯤ ꯅꯨꯡꯉꯥꯏꯇꯦꯕ ꯅꯠꯇ꯭ꯔꯥ
ꯑꯥ ꯑꯗꯨꯏꯁꯨ ꯈꯤꯇꯪ ꯈꯤꯇꯪ ꯈꯟꯗ ꯌꯥꯗꯕ ꯑꯗꯨꯝꯕꯩꯖꯨ
ꯎꯝ ꯃꯥꯅꯤ ꯃꯥꯅꯤ ꯉꯁꯤꯗꯤ ꯀꯩꯀꯩ ꯇꯧꯔꯦ
ꯉꯁꯤꯒꯤ ꯍꯥꯏꯕꯨ ꯊꯕꯛ ꯆꯠꯐꯝ ꯊꯣꯛꯄ ꯈꯔ ꯆꯠꯂꯨꯔꯦ ꯇꯧꯐꯝ ꯊ‌ꯣꯛꯄ ꯇꯧꯔꯦ ꯍꯧꯖꯤꯛ ꯑꯃꯨꯛ ꯊꯕꯛ ꯑꯃ ꯃꯨꯛ ꯇꯧꯔꯤꯖꯤꯅꯤ
ꯑꯣ ꯏꯇꯥꯎ ꯏꯇꯥꯎ ꯊꯕꯛ ꯇꯧꯔꯣ
ꯑꯣ ꯑꯩ ꯏꯁꯥꯒꯤ ꯏꯁꯥꯒꯤ ꯇꯧꯖꯕꯅꯤꯗ ꯍꯥꯏꯗꯤ ꯀꯩꯅꯣ__ ꯒꯣꯔꯃꯦꯟꯒꯤ ꯅꯠꯇꯦꯕ ꯎꯝ ꯏꯁꯥꯒꯤ ꯑꯗꯨꯝ ꯇꯧꯖꯕꯅꯤ
ꯑꯩꯁꯨ ꯊꯕꯛ ꯊꯤꯒꯦ ꯇꯧꯔꯤꯌ‌‌ꯦ ꯍꯧꯖꯤꯛ ꯎꯝ ꯑꯩꯁꯨ ꯊꯕꯛ ꯊꯤꯒꯦ ꯈꯜꯂꯤꯝꯅꯦ ꯍꯧꯖꯤꯛ
ꯑꯣ ꯋꯥꯕꯩ ꯍꯧꯖꯤꯛ ꯃꯇꯝꯁꯦ ꯋꯥꯏ
ꯃꯇꯥꯡ ꯃꯇꯝꯁꯤꯒꯤ ꯃꯇꯨꯡ ꯏꯟꯅ ꯑꯍꯣꯡꯕꯗꯨꯒꯤ ꯃꯇꯨꯡꯏꯟꯅ ꯑꯩꯁꯨ ꯑꯍꯣꯡꯕ ꯑꯃ ꯄꯨꯔꯛꯀꯦ ꯈꯜꯂꯤ
ꯑꯣ ꯈꯔ ꯎꯝ ꯍꯣꯠꯅꯕ ꯈꯤꯇꯪ ꯆꯪꯉꯦ ꯍꯧꯖꯤꯛ ꯃꯇꯝꯁꯦ ꯑꯗꯒꯤ
ꯃꯥꯅꯦ ꯃꯥꯅꯦ ꯑꯗ‌ꯣ ꯍꯣꯠꯅꯒ꯭ꯔꯒ ꯑꯗꯣ ꯍꯣꯠꯅꯈ꯭ꯔꯒ ꯃꯥꯏ ꯄꯥꯛꯈ꯭ꯔꯒꯗꯤ ꯌꯥꯝꯅꯁꯨ ꯅꯨꯡꯉꯥꯏꯕ ꯃꯇꯝ ꯑꯣꯏꯗꯣꯏꯅꯦ
ꯑꯧ ꯑꯣꯏꯗꯣꯏꯅ‌ꯦ
ꯊꯥꯏꯅꯒꯤ ꯇꯥꯏꯞꯇ ꯍꯥꯏꯕꯗꯤ ꯍꯣꯠꯅꯗ ꯍꯣꯠꯅꯔꯒ ꯑꯣꯏꯗꯕꯗꯨꯗꯤ ꯅꯠꯇ꯭ꯔꯦꯕ ꯈꯤꯇꯪ ꯑꯦꯐꯔꯠꯇꯣ ꯐꯖꯅ ꯊꯥꯗꯈꯤꯕꯗ ꯍꯧꯖꯤꯛꯀꯥꯟꯗꯤ ꯃꯤ ꯌꯥꯝ ꯑꯣꯏꯅꯔꯦꯗ꯫
ꯑ‌ꯣ
ꯑꯗꯨ ꯑꯗꯨꯝꯗꯤ ꯍꯔꯥꯎꯏ꯫
ꯀꯟꯁꯤꯁꯇꯦꯟ ꯑꯣꯏꯕ ꯍꯥꯏꯇꯥꯔꯦ ꯈꯥꯡꯕ ꯈꯔ ꯈꯔ ꯈꯔ ꯀꯟꯕ ꯑꯗꯨꯒꯨꯝꯕ ꯈꯔ ꯆꯪꯏ꯫
ꯎꯝ ꯈꯤꯇꯪ ꯈꯥꯡꯕ ꯀꯟꯕ ꯎꯝ, ꯆꯨꯝꯃ‌ꯦ-ꯆꯨꯝꯃ‌ꯦ꯫
ꯏꯇꯥꯎ ꯑꯗꯨꯗꯤ ꯑꯩꯩ ꯃꯨꯛꯊꯝꯃꯒꯦ꯫
ꯎꯝ ꯎꯝ ꯎꯝ